ꯇꯥꯔꯕ꯭ꯔꯥ
ꯇꯥꯏꯌꯦ ꯇꯥꯏꯌꯦ ꯀꯩꯅꯣꯝ ꯆꯥꯅꯤꯡꯉꯤꯗ ꯑꯩ ꯆꯥꯛ ꯂꯥꯝꯃꯦꯗ
ꯂꯣꯏ ꯇꯥꯔꯦ
ꯀꯔꯤ ꯀꯔꯤ ꯆꯥꯟꯅꯔꯒꯦ ꯅꯣꯏꯗꯤ ꯅꯨꯡꯊꯤꯟꯒꯤ
ꯑꯩ ꯆꯥꯗꯤꯌꯦ ꯉꯁꯤꯗꯤ ꯀꯩꯝꯇ ꯍꯩꯅꯧ ꯃꯆꯦꯠ ꯑꯃꯈꯛ ꯆꯥꯏꯌꯦ ꯅꯪꯒꯤ ꯃꯁꯨꯡꯗꯨꯃꯒ ꯆꯥꯛ ꯂꯥꯝꯃꯤ ꯏꯐꯥꯎ ꯐꯥꯎꯗꯗꯧ ꯇꯧꯏ ꯀꯩꯒꯤꯅꯣ ꯈꯪꯗꯦ ꯊꯕꯛ ꯊꯕꯛ ꯃꯌꯥꯝ ꯇꯧꯕꯩꯔ
ꯗꯗꯥ ꯗꯗꯥꯅ ꯁ꯭ꯋꯥꯏꯗ ꯇꯧꯔꯤꯨꯁꯤ ꯀꯩꯅ ꯂꯦꯛꯏꯁꯦ
ꯑꯩꯅ ꯃꯄꯨꯗ ꯍꯥꯏꯐꯦꯠ ꯍꯥꯏꯕꯅꯦꯕꯀꯣ ꯊꯕꯛ ꯇꯧꯅꯕꯒꯤ ꯑꯗꯣ ꯃꯥꯗꯣ ꯍꯩꯕ ꯈꯔ ꯋꯥꯠꯇꯧ ꯃꯥꯜꯂꯤ ꯈꯣꯠꯇꯧ ꯃꯥꯜꯂꯤ ꯃꯩꯇꯩ ꯃꯌꯦꯛꯁꯦ ꯍꯩꯇꯦꯅ ꯍꯥꯏꯕ ꯃꯥꯁꯦ ꯀꯌꯥ
ꯎꯝ
ꯑꯗꯨꯗꯨꯅ
ꯈꯤꯇꯪ ꯀꯩꯅꯣ ꯇꯧꯗꯧ ꯃꯥꯜꯂꯦꯅ ꯃꯥꯒ ꯑꯩꯒ ꯍꯌꯦꯡꯁꯦ ꯊꯦꯡꯅꯁꯤꯗꯤ ꯍꯥꯏꯕꯅꯦ ꯑꯗꯣ ꯈꯪꯗꯦ ꯌꯥꯗꯣꯏꯔ ꯌꯥꯔꯣꯏꯗ꯭ꯔꯣꯏꯔ ꯃꯥꯅ ꯌꯥꯔꯗꯤ ꯑꯩꯅ ꯇꯧꯏꯕꯗꯣ ꯌꯦꯡꯍꯟꯒꯦ ꯇꯧꯕꯅꯦꯕ ꯃꯣꯏꯗꯥ
ꯀꯨꯄꯝꯗꯦ ꯇꯜꯂꯦ ꯑꯩꯗꯤ ꯍꯧꯗꯣꯡꯁꯤꯅ ꯊꯥꯎꯁꯦ ꯃꯨꯛ ꯊꯛ ꯂꯩꯔꯝꯃꯦ
ꯁꯣꯝ ꯅꯥꯀꯟꯒꯤ ꯍꯩꯅꯧꯒꯩ ꯑꯃꯠꯇ ꯄꯥꯟꯗ꯭ꯔꯦ ꯑꯩꯈꫭꯏ ꯃꯄꯥꯟꯂꯣꯝ ꯊꯪꯕꯒꯤ ꯍꯥꯥ
ꯈꯪꯗꯦ ꯃꯣꯏꯅ ꯃꯤꯅ ꯃꯤꯅ ꯂꯣꯏ ꯍꯦꯛ
ꯑꯗꯨꯅꯦ ꯍꯦꯛꯑꯝꯒꯅꯤ ꯁꯤꯗꯤ ꯑꯃꯠꯇ ꯄꯥꯜꯂꯝꯗ꯭ꯔꯦ ꯍꯥꯏꯕ ꯇꯨ
ꯁꯤ ꯂꯥꯝꯃ ꯂꯥꯝꯃ ꯄꯪꯍꯦꯛꯇ ꯍꯦꯛꯑꯝꯃꯅꯤꯕ ꯇꯨ ꯑꯉꯥꯡꯈꯩꯅꯁꯨ ꯄꯪꯆꯥ ꯆꯥꯕꯒꯤ ꯍꯣꯏ ꯑ ꯑꫭꯏꯕ ꯑꯗꯣ ꯑꯩꯅ ꯍꯩꯅꯣꯗꯣ ꯑꯣꯝꯃ ꯊꯝꯁꯤꯔꯅ ꯈꯜꯂꯤꯕ
ꯍꯩꯅꯧꯅꫭ
ꯂꯥꯏꯁꯪ ꯂꯥꯏꯁꯪ ꯃꯅꯥꯛꯀꯤ ꯍꯩꯅꯧꯗꯣ ꯈꯪꯕ꯭ꯔꯥ ꯂꯥꯏꯁꯪ ꯃꯅꯥꯛꯀꯤ ꯍꯩꯅꯧꯗꯣ
ꯎꯝ
ꯑꯗꯨꯗꯣ ꯑꯗꯨꯗꯣ
ꯑꯩꯁꯦ ꯂꯝꯂꯣꯡꯗ ꯍꯥꯏꯐꯦꯠꯇꯤ ꯆꯠꯅꯤꯡꯉꯦ ꯑꯩꯒꯤ ꯕ꯭ꯂꯥꯎꯁꯁꯤꯁꯨ ꯍꯥꯏꯐꯦꯠ ꯍꯪꯅꯤꯡꯉꯤ ꯀꯩꯅꯣꯁꯨ ꯇꯧꯅꯤꯡꯉꯤ ꯍꯧꯗꯣꯡꯒꯤ ꯉꯥ ꯑꯀꯪꯕ
ꯊꯣꯏꯕꯗꯣ ꯑꯗꯨꯝ ꯇꯧꯔꯕꯣ
ꯆꯪꯉꯝꯒꯦ ꯇꯧꯔꯒ ꯑꯩꯁꯨꯨꯝ ꯀꯥꯎꯔꯦ ꯑꯗꯨꯗꯩ ꯃꯥꯥꯏꯁꯨ ꯍꯪꯒꯦ ꯇꯧꯕꯅꯦ ꯇꯨꯈ꯭ꯔꯕꯅꯤꯅ ꯇꯨꯔꯝꯃꯅꯤ ꯀꯩꯅꯣ ꯑꯩꯅ ꯁꯒꯣꯜꯖꯦꯟꯗ ꯂꯧꯒꯦ ꯍꯥꯏꯔꯝꯕꯅꯦ
ꯑꯗꯨꯁꯨ ꯍꯪꯅꯤꯡꯕ
ꯉꯁꯤꯁꯦ
ꯎꯝ ꯑꯗꯨꯒ ꯉꯥ ꯑꯀꯪꯕꯗꯨꯁꯨ ꯑꯩꯁꯦ ꯑꯥ ꯍꯧꯗꯣꯡꯒꯤꯁꯦ ꯑꯁꯤ ꯉꯥ ꯄꯤꯖꯕꯁꯦ ꯃꯣꯏꯁꯦ ꯀꯩꯅꯣ ꯗꯥꯏꯖꯦꯁ ꯑꯣꯏꯕ ꯌꯥꯝ ꯋꯥꯏ ꯍꯥꯏꯕ
ꯍꯥꯏ ꯍꯥꯏ
ꯑ ꯉꯥ ꯑꯀꯪꯕꯗꯣ ꯐꯥꯕꯧꯒꯤ ꯉꯥꯗꯣ ꯉꯣꯡꯊꯣꯛꯑ ꯐꯖꯅ ꯒ꯭ꯔꯥꯏꯟ ꯇꯧꯔ ꯊꯝꯃꯒꯦ ꯇꯧꯕ ꯑꯩꯅ꯫ ꯑꯗꯨꯒ ꯆꯥꯛ ꯆꯥꯔꯝꯗꯥꯏ ꯆꯥꯔꯝꯗꯥꯏꯗ ꯈꯤꯇꯪ꯫ ꯍꯥꯏꯐꯦꯠ ꯃꯅꯝ ꯑꯣꯏ ꯀꯩꯑꯣꯏ ꯍꯥꯞꯄꯒ ꯇꯣꯛꯄꯤꯕꯗꯣ꯫ ꯇꯧꯒꯦ ꯁꯤꯅꯦ ꯑꯩꯅ ꯈꯜꯂꯤꯁꯦ꯫
ꯑꯩꯈꯣꯏ ꯃꯥꯁꯨꯕꯤꯍꯣꯏꯗꯒꯤ ꯄꯤꯔꯛꯄ ꯉꯥꯗꯣ ꯑꯗꯨꯗꯤ ꯀꯩꯗꯧꯋꯦ ꯍꯥꯏꯅꯣ꯫
ꯑꯗꯨꯒꯨꯝꯕꯗꯣ ꯃꯣꯏ ꯇꯤꯟ ꯂꯩꯕꯒꯤ ꯆꯥꯡ ꯌꯥꯝ ꯍꯦꯜꯂꯦꯕ꯫ ꯄꯣꯠꯇꯣ꯫ ꯇꯨꯝꯕ ꯉꯝꯗꯕ ꯑꯗꯒꯤ ꯄꯣꯠ ꯐꯠꯇꯕ ꯑꯣꯏꯕꯒꯤ ꯑꯗꯨꯅ ꯑꯩꯅ꯫ ꯑꯥ ꯑꯀꯪꯕꯨꯨꯗ ꯂꯧꯔꯒ ꯈꯤꯇꯪ ꯒ꯭ꯔꯥꯏꯟ ꯇꯧꯔꯦꯗꯅ꯫
ꯑꯥ꯫
ꯊꯝꯕꯤꯔꯒ ꯍꯥꯏꯐꯦꯠ ꯌꯥꯝ ꯅꯠꯇꯕꯗ ꯁ꯭ꯂꯥꯏꯁ ꯑꯣꯏꯅ ꯍꯥꯞꯄꯒ ꯃꯣꯏꯗ ꯃꯅꯝ ꯈ ꯅꯃꯜꯂꯒ ꯄꯤꯖꯕꯗꯣ ꯑꯥ ꯑꯥ ꯑꯗꯨ ꯇꯧꯒꯦ ꯇꯧꯕ꯫ ꯁꯤꯁꯤꯅ ꯑꯃꯨꯛ ꯃꯣꯏꯗ ꯗꯥꯏꯖꯦꯁ ꯈꯔ ꯋꯥꯠꯂꯦꯕ꯫
ꯗꯣꯛꯇꯔꯅ ꯍꯥꯏꯔꯥꯛꯏꯗꯨꯗꯤ ꯑꯗꯨꯃꯥꯏꯅ ꯇꯧꯔꯒ ꯀꯕ ꯀꯕꯛꯇꯪ ꯆꯥꯏꯔꯣ ꯌꯥꯝꯅꯁꯨ ꯇꯣꯠꯂꯨꯅꯨ ꯍꯥꯏꯗꯣ ꯃꯅꯝ ꯐꯪꯉꯒ ꯑꯗꯨꯝ ꯆꯥꯕꯅꯤ ꯍꯥꯏꯗꯣ ꯃꯣꯏꯗꯤ꯫
ꯀꯗꯛ ꯀꯗꯛ ꯑꯗꯨꯝꯕꯣꯛꯇ ꯇꯨꯝꯕ ꯈꯥ ꯋꯥꯏꯗꯅ꯫
ꯎꯝ꯫
ꯑꯗꯨꯗꯨꯒꯤ ꯑꯩꯅ ꯄꯤꯖꯅꯤꯡꯗ꯭ꯔꯦꯕ ꯅꯣꯏ ꯁꯤ ꯃꯈꯨꯝ ꯈꯨꯨꯝꯃꯝꯗꯗꯅ ꯊꯥꯎꯁꯤ ꯊꯛ ꯂꯦꯝꯃꯤ ꯁꯤꯅ ꯐꯒꯟꯁꯤꯅ ꯍ‌ꯣꯏ꯫ ꯍꯣꯏ ꯑꯗꯨꯅꯦ ꯑꯩꯅ ꯇꯜꯂꯤ ꯍꯣꯏ
ꯏꯁ ꯇꯛꯅꯤꯡꯈ꯭ꯔꯄ‌ꯣꯠꯅꯤ ꯃꯥꯁꯨ꯫
ꯈꯨꯡꯈꯤꯕꯅꯦꯕ ꯃꯥꯖ‌‌ꯦ꯫
ꯑꯩꯈꯣꯏ ꯆꯦꯗ ꯑꯣ ꯎꯝ ꯎꯝ꯫
ꯑꯩꯖ‌ꯦ ꯑꯈꯣꯏ ꯕꯨꯡꯉꯣ꯫ ꯕꯨꯡꯉꯣ ꯍ‌ꯣꯏ ꯌꯨꯝꯗꯖꯨ ꯉꯥꯍꯥꯛꯇꯪ ꯆꯠꯅꯤꯡꯕꯅꯦ ꯀꯃꯥꯏ ꯀꯃꯥꯏꯅ ꯇꯧꯔꯤꯅꯣꯗꯣ ꯐꯖꯅ ꯍꯥꯏꯒꯦꯅ꯫
ꯑꯗꯨꯅꯤꯅꯦ ꯑꯗꯣ ꯀꯩꯅꯣ ꯇꯧꯁꯤꯔꯣ ꯄꯨꯡ ꯀꯌꯥ ꯇꯥꯔꯒꯦ ꯌꯦꯡꯉꯨꯅꯦ꯫
ꯄꯨꯡ ꯃꯔꯤ ꯃꯈꯥꯏ ꯇꯥꯔꯦ ꯇꯥꯗꯣꯔꯦ꯫
ꯑꯗꯨ ꯃꯔꯤ ꯃꯈꯥꯏ ꯇꯥꯗꯣꯔꯦꯕ꯫
ꯎꯝ꯫
ꯑꯗꯨ ꯑ
ꯂꯝꯂꯣꯡꯗꯒꯤꯁꯨ ꯉꯥ ꯑꯀꯪꯕ ꯈꯤꯇ ꯂꯧꯅꯤꯡꯕ
ꯃꯉꯥ ꯃꯈꯥꯏ ꯇꯔꯨꯛꯇ ꯆꯥꯛ ꯊꯣꯡꯕ꯫ ꯑꯩꯈꯣꯏ ꯅꯤꯡꯊꯤꯕꯤꯗꯣ ꯇꯨꯏꯁꯟꯗꯤ ꯆꯠꯀꯅꯦꯅ ꯍꯥꯏꯌꯦꯕ꯫ ꯑꯗ ꯑꯩꯅ ꯅꯪꯅ ꯆꯠꯂꯒ ꯅꯪ ꯈ‌ꯣꯏꯕꯥꯅꯤꯃꯛ ꯆꯠꯊ‌ꯣꯛ ꯄꯗꯤ ꯐꯔꯛ ꯑꯃ ꯇꯥꯅꯤ ꯑꯩꯖꯨ ꯆꯠꯂꯔ‌ꯣꯏꯒꯦ꯫ ꯑꯗꯣ ꯁꯨꯃꯥꯏꯅ ꯇꯧꯔꯣ ꯅꯪ ꯆꯠꯄꯗꯅꯦ꯫ ꯑꯩꯈꯣꯏ ꯑꯩꯈꯣꯏ ꯕꯦꯝꯃ ꯕꯦꯝꯃꯗꯣ ꯕꯦꯝꯃꯒꯤ ꯐꯣꯟꯗꯨꯗꯅꯦ꯫
ꯎꯝ꯫
ꯃꯥꯏ ꯑꯦꯞꯁꯇꯣ ꯑꯦꯞꯁꯇꯣ ꯍꯥꯞꯆꯜꯂꯝꯃꯣꯕꯀꯣ꯫
ꯎꯝ꯫
ꯑꯗꯨꯒ ꯑꯦꯞꯇꯣ ꯍꯥꯞꯆꯤꯜꯂꯝꯃꯒ ꯎꯝ꯫ ꯀꯩꯅꯣ ꯇꯧꯔꯝꯃꯣꯕ ꯑꯈꯣꯏꯒꯤ ꯑ ꯃꯥꯒꯤ꯫ ꯑꯣ ꯂ‌ꯣꯏꯁꯟꯕꯝ ꯊꯣꯛꯄꯗꯣ꯫
ꯑꯗꯣ ꯂꯣꯏꯁꯟꯕ ꯍꯥꯏꯁꯦ ꯂꯣꯏꯁꯟꯗ꯭ꯔꯖꯨ ꯌꯥꯔꯤꯗꯨꯗꯤ꯫
ꯌꯥꯗꯦꯕ ꯑꯩꯒꯤꯗ ꯍꯥꯞꯄꯗ ꯌꯥꯗ꯭ꯔꯦꯕ꯫
ꯀꯩꯒꯤꯅꯣ ꯍꯥꯏꯖꯤꯕ‌‍ꯣ ꯗꯨꯗꯤ ꯅꯣꯏꯅ ꯉꯁꯥꯏ ꯇꯧꯍꯧꯗꯕꯒꯤꯅꯤ ꯀꯩꯅꯣ꯫
ꯍꯣꯏꯕ ꯇꯍꯧꯗꯕꯗꯣ ꯑꯗꯨꯒꯤꯅꯦ ꯑꯩꯅ ꯍꯥꯏꯖ‌ꯦ ꯃꯥ ꯅꯍꯥꯟ ꯅ‌ꯣꯡꯃ ꯃꯃꯥꯡꯗ ꯑꯩꯈꯣꯏ ꯏꯇꯩꯒꯤ ꯇꯧꯕꯗꯅꯦ ꯑꯗꯨꯃꯥꯏꯅ ꯇꯧꯈꯤꯕ ꯑꯗꯨꯗ ꯃꯁꯥꯒꯤꯗ ꯑꯩꯅ ꯗꯥꯏꯔꯦꯛ ꯍꯥꯞꯆꯜꯂꯒ ꯊꯔꯝꯃꯒ ꯑꯩꯅ ꯑꯣꯏꯅ ꯁꯣꯝꯗ ꯃꯥꯏ ꯅꯝꯕꯔꯗꯣ ꯂꯧꯔꯒ ꯇꯧꯕꯅꯦꯕ ꯑꯗꯨꯃꯥꯏꯅ ꯇꯧꯋꯦ ꯑꯗꯨ ꯅꯪꯅ ꯆꯠꯂꯒꯗꯤ ꯕꯦꯝꯃꯗ ꯐꯠꯂꯥꯎ ꯇꯧꯔꯒ ꯑ‌ꯦꯞꯁꯇ‌ꯣ ꯍꯥꯝꯆꯜꯂꯝꯃꯒ ꯃꯍꯩꯒꯤ ꯃꯄꯨꯡ ꯐꯥꯍꯜꯂꯝꯃꯣ ꯍꯥꯏꯕ ꯒ꯭ꯌꯥꯟ ꯇꯥꯕ꯭ꯔꯥ ꯑꯗꯩ ꯃꯄꯨꯡ ꯐꯥꯍꯜꯂꯝꯃꯒꯗꯤ ꯁꯣꯝꯗ ꯑꯩꯅ ꯀꯩꯅꯣ ꯇꯧꯕꯗ ꯌꯥꯅꯦꯕ ꯇꯥꯏꯀꯣ
ꯎꯝ
ꯑꯗꯨꯃꯥꯏꯅ ꯇꯧꯁꯦ ꯅꯣꯏꯖꯤꯒꯗꯤ ꯌꯥꯒꯗꯣꯏꯕ ꯃꯥꯅ ꯅꯝꯕꯔꯗꯣ ꯑꯩꯅ ꯑꯥꯏ ꯑꯌꯨꯛꯇ ꯐꯣꯟ ꯇꯧꯕꯗꯣ ꯑꯗꯨꯗ ꯀ‌ꯣꯛ ꯄꯥꯏꯔꯛꯑꯝꯃꯗꯤꯅ‌ꯦ ꯁꯤ ꯄ꯭ꯔꯣꯕ꯭ꯂꯦꯝꯖ‌ꯦ ꯑꯣꯏꯔꯣꯏꯗꯕ ꯑꯗꯣ ꯃꯩ ꯌꯥꯎꯗꯦꯅ ꯑꯗꯨꯝ ꯇꯧ ꯂꯩꯈ꯭ꯔꯕ ꯑꯗꯨꯁꯨ ꯀꯣꯜꯒ ꯇꯧꯔꯛꯄꯣꯠꯇꯦ ꯃꯩ ꯌꯥꯎꯔꯕ ꯃꯇꯨꯡꯗ ꯕꯨꯛꯇ ꯀꯣꯜ ꯇꯧꯔꯛꯄꯣꯠꯇꯦ ꯎꯝ ꯆꯥꯔꯁ ꯇꯧ ꯇꯧꯅ ꯑꯗꯣ ꯃꯥꯗꯤꯅꯦ ꯇ꯭ꯋꯦꯟꯇꯤ ꯐꯣꯔ ꯑꯋꯥꯔ ꯑ ꯗꯨꯝ ꯃꯅꯥꯀꯣꯡꯁꯦ ꯅꯞꯄꯒꯅꯦ ꯐꯣꯡꯁꯤꯗ ꯄꯥꯏ ꯂꯩꯕ꯭ꯔ ꯍꯦꯛ ꯇꯧꯕ ꯈꯨꯗꯤꯡꯒꯤꯅꯦ ꯕꯤꯖꯤ ꯕꯤꯖꯤ ꯑꯗꯨꯝ ꯂꯩ ꯀꯃꯥꯏꯅ ꯇꯧꯖꯥꯠꯅꯣ ꯑꯣ ꯀꯔꯤ ꯋꯥꯔꯤ ꯂꯩꯒꯦꯕ ꯑꯩꯅ ꯍꯥꯏꯅꯤꯡꯉꯤꯁꯦ
ꯑꯣ ꯑꯗꯨꯅꯦ ꯑꯉꯥꯡꯒꯤ ꯍꯧꯅꯕꯤꯅꯤꯅꯦ ꯒ꯭ꯌꯥꯟ ꯇꯥꯗ꯭ꯔꯤꯕ ꯑꯗꯨꯅꯅꯤꯅ
ꯑꯩꯈꯣꯏ ꯑꯉꯥꯡ ꯑꯣꯏꯔꯁꯨ ꯇꯧꯖꯔꯛꯇꯦ ꯍꯥꯏꯕ ꯀꯔꯤ ꯋꯥꯔꯤ ꯁꯥꯟꯅꯅꯤꯡꯉꯥꯏ ꯂꯩꯒꯦ ꯍꯥꯏꯕ ꯑꯩꯈꯣꯏꯗꯤ ꯗꯀꯥꯔ ꯑꯣꯏꯕ ꯋꯥꯔꯤ ꯁꯥꯕ ꯁꯥꯕ ꯂꯣꯏꯔꯦ ꯃꯗꯨꯗꯨꯗ ꯌꯥꯝ ꯀꯨꯞꯊꯅ ꯍꯦꯛꯇ ꯀꯩꯅꯣ ꯇꯧꯗꯅ ꯇꯧꯗꯦ ꯍꯥꯏꯕꯅꯤꯅ
ꯑꯗꯣ ꯈꯪꯗꯤꯌꯦ ꯑꯗꯣ ꯍꯧꯖꯤꯛꯀꯥꯟ ꯑꯉꯥꯡꯗꯤ ꯑꯝꯇ ꯌꯥꯗ꯭ꯔꯦ
ꯌꯥꯗꯕ ꯍꯥꯏꯗꯣ ꯃꯗꯨ ꯆꯦꯅꯦꯟ ꯐꯠꯇꯕꯩ ꯋꯥꯔꯤꯅꯗ ꯆꯦꯅꯦꯟꯗꯣ ꯍꯣꯡꯗꯣꯛꯄꯥꯝ ꯆꯪꯉꯤꯗ ꯑꯐꯕ ꯍꯦꯕꯤꯠꯇ ꯍꯩꯅꯕ ꯑꯣꯏꯗꯤ ꯐꯩ ꯂꯥꯏꯔꯤꯛ ꯂꯥꯏꯁꯨꯗ ꯇꯧꯗꯅ ꯑꯗꯨꯅꯗꯤ ꯑꯐꯕꯗꯤ ꯑꯣꯏꯕꯒꯤ ꯆꯥꯟꯁ ꯅꯦꯝ ꯇꯥꯕꯅꯤ ꯅꯣꯉꯥꯡꯕꯗꯩ ꯅꯨꯃꯤꯠ ꯇꯕꯧ ꯐꯣꯟꯗ ꯋꯦꯇꯤꯡ ꯋꯦꯇꯤꯡ ꯑꯗꯨꯝ ꯂꯩꯔꯒ ꯀꯔꯤꯅꯣ ꯇꯧꯗꯣꯏꯗꯨꯕꯣ? ꯆꯍꯤ ꯃꯇꯥꯡꯗꯨꯗ ꯍꯜꯂꯣ ꯍꯥꯥꯎ